ꯇꯥꯕ꯭ꯔꯣ ꯍꯜꯂꯣ ꯇ ꯇꯥꯕꯤ ꯅꯣꯏꯗ ꯀꯩꯅ ꯑ ꯅꯨꯡꯉꯥꯏꯕꯅ ꯅꯨꯡꯉꯥꯏꯕꯅ ꯅꯣꯏꯗꯣ ꯀꯩꯒꯤꯅꯣ ꯑꯁ ꯀꯩꯁꯨ ꯇꯧꯗꯦꯗ ꯂꯩꯐꯝ ꯈꯪꯗꯅ ꯋꯥꯀꯤꯡ ꯆꯠꯁꯤꯔꯥꯅ ꯆ ꯃꯄꯥꯟꯗ ꯊꯣꯛꯏꯌꯦ
ꯎꯝ
ꯇꯧꯐꯝ ꯈꯪꯗꯦꯅꯀꯣ ꯀꯩꯗꯧꯔꯤꯒꯦ
ꯍꯤꯞꯄꯤꯌꯦ
ꯍꯧꯖꯤꯛꯄꯨ ꯍꯤꯞꯄ ꯃꯇꯝꯂꯣ
ꯀꯩ ꯋꯥꯔꯤ
ꯋꯥꯔꯦ ꯀꯥꯏ
ꯑꯦ ꯁꯃꯔꯦ ꯂꯧ ꯆꯠꯄꯗꯨꯗꯤ
ꯑꯗ ꯈꯥꯄ
ꯂꯧ ꯆꯠꯂꯒ ꯅꯥꯄꯤ ꯃꯌꯥꯝꯗꯨ ꯐꯣꯏꯕꯅꯤꯅꯦ
ꯑꯣ ꯅꯥꯄꯤ ꯀꯩꯅꯣꯁꯤ ꯅꯥꯄꯤꯁꯨ ꯑꯣꯏꯣꯏꯕ꯭ꯔꯣ
ꯎꯝ ꯃꯐꯝ ꯑꯍꯨꯝ ꯃꯔꯤ ꯁꯤꯡꯒꯤꯍꯧꯗꯣ
ꯍꯣꯏ
ꯑꯗꯨ ꯑꯗꯨꯗ
ꯑ ꯁꯤꯡ ꯁꯤꯡꯒꯤ ꯂꯑꯣ ꯃꯣꯔꯣꯛꯀꯤꯗꯨꯗꯤ ꯅꯥꯄꯤ ꯁꯦꯡꯗ꯭ꯔꯕꯣ
ꯅꯪ ꯅꯍꯥꯟ ꯁꯦꯡꯒꯦ ꯃꯣꯔꯣꯛꯁꯨ ꯉꯁꯤꯅ ꯂꯥꯁ ꯑꯣꯏꯔꯝꯅꯦ ꯈꯖꯤꯛꯇꯪ ꯉꯥꯏꯔꯦ ꯄꯥꯟꯕꯗꯨ ꯌꯥꯝꯗ꯭ꯔꯦ
ꯎꯗ ꯏꯅꯥꯎꯅ ꯊꯥꯗ꯭ꯔꯦꯀꯣ
ꯀꯨꯝꯁꯤ ꯌꯥꯝ ꯊꯥꯕꯅꯦ ꯑꯗꯨ ꯑꯣꯏꯔꯁꯨ ꯐꯠꯇꯦꯕ
ꯎꯝ ꯍꯟꯗꯛ ꯀꯩꯅꯣꯁꯨ ꯈꯔ ꯊꯥꯏ ꯂꯩꯍꯥꯎ ꯐꯠꯇꯗꯤ ꯁꯤꯡ ꯊꯥꯕꯒꯤ ꯖꯒꯥꯗꯣ ꯈꯔ ꯊꯥ ꯌꯥꯗ꯭ꯔꯣ ꯃꯣꯔꯣꯛꯇꯣ ꯅ ꯃꯣꯔꯣꯛꯇꯣ
ꯊꯥꯏꯌꯦ ꯑꯗꯨ ꯌꯥꯗꯦꯕ ꯄꯥꯝꯕꯤ ꯇꯔꯥ ꯨꯝꯕꯗꯤ ꯐꯖꯅ ꯍꯥꯎꯋꯦ ꯑꯗꯨ ꯂꯩꯍꯥꯎꯗꯣ ꯐꯠꯇꯕꯅꯤꯅ ꯌꯥꯗ꯭ꯔꯦ
ꯅꯣꯏ ꯌꯨꯝ ꯅꯣꯏ ꯌꯨꯝꯒꯤ ꯃꯈꯥ ꯀꯩꯅꯣꯗꯨꯗꯤ ꯋꯥ ꯋꯥꯒꯤ ꯐꯥꯒꯩꯅꯣꯗꯨꯗꯤ
ꯂꯣꯏꯔꯦ ꯅꯥꯄꯤꯅ ꯋꯥꯗꯨꯅ ꯂꯣꯏꯔꯦ ꯑꯗꯨꯗꯗꯤ ꯃꯔꯣꯔꯣꯛꯇꯣ
ꯑꯣ ꯋꯥ ꯍꯣꯏ
ꯆꯤꯡꯗꯒꯤ ꯃꯣꯔꯣꯛ ꯎ ꯃꯔꯨꯅꯦ ꯍꯥꯏꯅ ꯄꯤꯔꯛꯑꯒ ꯊꯥꯕ ꯀꯥꯟꯗ ꯍꯧꯕ ꯀꯥꯟꯗꯗꯤ ꯃꯣꯔꯣꯛ ꯀꯔꯤ ꯍꯥꯏꯕ꯭ꯔꯥ ꯑꯁꯥꯡꯕꯗꯣ
ꯍꯣꯏ ꯑꯁꯥꯡꯕ ꯑꯁꯥꯡꯕ ꯑꯁꯥꯡꯕ ꯑꯁꯥꯡꯕꯗꯁꯨ ꯍꯥꯎꯋꯤ
ꯁꯥꯏꯖꯨꯗꯣ ꯑꯣꯏꯔꯒ ꯂꯩꯔꯝꯃꯦꯕ
ꯑꯗꯨ ꯐꯔꯦ ꯀꯩꯅꯣ ꯑꯗꯨꯁꯨ ꯍꯥꯎꯕꯅꯦ ꯅꯪ ꯋꯥ ꯂꯣꯏ ꯍꯧꯔꯕꯣ
ꯍꯧꯔꯦ ꯁꯦꯡꯅꯤꯡꯉꯥꯏ ꯉꯝꯗ꯭ꯔꯦꯕ
ꯊꯅꯤ ꯅꯥꯧꯔꯤꯉꯩꯗꯗ ꯁꯦꯡꯒꯗꯕꯅꯦꯕ ꯅꯪꯅ ꯀꯟꯈ꯭ꯔꯒꯗꯤ ꯁꯦꯡꯕ ꯌꯥꯔꯣꯏꯌꯦ
ꯉꯗ꯭ꯔꯦꯕ
ꯃꯇꯣꯟ ꯆꯣꯡꯕꯗꯣ ꯅꯪꯁꯨ ꯁꯦꯡꯒꯗꯕꯅꯤꯅꯦ ꯅꯧꯔꯤꯉꯩꯗ ꯑꯗꯣ ꯀꯟꯈ꯭ꯔꯒꯗꯤ ꯁꯦꯡꯕ ꯋꯥꯗꯣꯏꯅꯦ
ꯑ
ꯁꯣꯏꯔꯦ ꯅꯪ ꯌꯨꯝ ꯏꯅꯛ ꯅꯛꯅ ꯂꯩꯔꯒ ꯁꯣꯏꯔꯗ ꯌꯥꯝꯁꯨꯣꯏ
ꯎ
ꯅꯪ ꯅꯪꯅ ꯂꯩꯔꯒ ꯑꯌꯨꯛ ꯑꯌꯨꯛ ꯅꯨꯡꯗꯥꯡ ꯋꯥꯏꯔꯝ ꯑꯗꯨꯝ ꯁꯦꯡꯕ ꯌꯥꯕꯗꯨꯕꯨ ꯎ
ꯍꯥꯒꯠꯆꯕ ꯑꯗꯨꯗꯗꯤ ꯋꯥ ꯍꯧꯕꯅꯤꯅ
ꯁꯥꯒꯠꯆ ꯇꯜꯂꯗꯤ ꯇꯣꯏꯗꯅ
ꯅꯪ ꯁꯤ ꯑꯦꯝꯕꯂ ꯑꯣ
ꯑꯩ ꯑꯩ ꯂ ꯑꯩ ꯂꯥꯞꯅ ꯂꯩꯔꯒ ꯊꯑꯣꯏ ꯅꯥꯀꯗ꯭ꯔꯥ ꯅꯣꯏ ꯅꯪꯅ ꯂꯩꯔꯒ ꯁꯦꯡꯗ꯭ꯔꯒ
ꯁꯦꯡꯁꯦꯕ ꯏꯕꯥꯅꯤ ꯁꯦꯡꯁꯦ ꯋꯥꯔꯤ ꯅꯨꯡꯉꯥꯏ ꯅꯨꯡꯉꯥꯏꯕ ꯁꯥꯔꯒ
ꯌꯥꯔ ꯌꯥꯔꯦ ꯁꯦꯡꯁꯤ ꯀꯥꯏꯅ ꯆꯥꯗ꯭ꯔꯤꯗ
ꯑꯌꯥ ꯀꯁꯥꯡ
ꯅꯨꯡꯁꯤꯠ ꯌꯥꯝ ꯁꯤꯂꯦꯅꯦ ꯅꯣꯡ ꯆꯥꯗꯅ ꯀꯩꯁ ꯊꯣꯡꯉꯗꯣꯏꯅꯣ ꯈꯪꯗꯦ
ꯑꯣ
ꯀ ꯍꯋꯥꯏ ꯊꯣꯡꯉꯝꯕꯅꯤꯅ ꯑꯩꯈꯣꯏꯗꯤ ꯍꯋꯥꯏꯅ ꯑꯅꯝꯕ ꯆꯥꯕꯅꯤꯅ
ꯑ ꯑꯩꯈꯣꯏꯁꯨ ꯍꯋꯥꯏꯅꯦ ꯍꯋꯥꯏꯒ ꯑꯂꯨꯗ ꯀꯨꯀꯔ ꯐ ꯆꯅ ꯊꯥꯎꯍꯧꯔ ꯀꯥꯝꯔꯒ ꯑꯗꯨꯒ ꯄꯦꯔꯨꯛ ꯠꯇꯣ
ꯑꯦ ꯍꯏꯅ
ꯃꯁꯣꯔꯤ ꯑꯗꯨꯒ ꯄꯤꯔꯣ ꯈꯪꯕ꯭ꯔꯥ
ꯈꯪꯉꯦ
ꯄꯤꯦꯔꯨꯀꯥ ꯎ ꯁꯧꯒ꯭ꯔꯤꯒꯤ ꯃꯔꯨꯗꯣ
ꯎꯝ
ꯁꯧꯒ꯭ꯔꯤꯒꯤ ꯍꯋꯥꯏꯖꯥꯔꯗꯨꯒ ꯃꯦꯠꯂꯒ ꯆꯥꯔꯦ ꯏꯔꯣꯛꯇꯕ
ꯍꯤꯡ ꯍꯤꯡꯅ ꯃꯦꯞꯄ꯭ꯔꯥ ꯍꯤꯡꯅ ꯑꯗꯨꯝ ꯆꯥꯕ꯭ꯔꯣ
ꯑꯥ ꯑ
ꯑꯩꯈꯣꯏ ꯍꯋꯥꯏ ꯑꯩꯈꯣꯏ ꯍꯋꯥꯏ ꯃꯆꯨꯔꯤꯁꯨ ꯀꯩꯅꯣ ꯇꯧꯕ꯭ꯔꯥ ꯑꯩꯈꯣꯏꯒꯤ ꯊꯥꯎ ꯉꯥꯎꯔꯒ ꯊ ꯊꯥꯎ ꯊꯣꯡꯕ ꯇꯜꯂꯗꯤꯀꯣ ꯍꯋꯥꯏ ꯃꯆꯨꯔ ꯍꯥꯞꯄꯦ ꯑꯗꯨꯅ ꯑꯂꯨꯁꯨ ꯂꯣꯏ ꯍꯥꯞꯄꯦꯁꯤꯅ ꯃꯔꯨꯝ ꯃꯔꯥꯡ ꯂꯣꯏ ꯍꯥꯞꯄꯒ ꯊꯥꯎꯈ꯭ꯔ ꯍꯥꯏꯔꯒ ꯂ ꯀꯥꯕꯁꯨ ꯑꯗꯨꯝ ꯍꯥꯎꯕꯅꯦ
ꯑꯦ ꯑꯗꯨꯗꯤ ꯍꯥꯎꯗꯦ ꯊꯥꯎꯗꯣ ꯃꯨꯟ ꯍꯜꯂꯗꯤ ꯏꯟꯁꯥꯡ ꯉꯥꯎꯋꯦꯕ
ꯃꯨꯉ ꯑꯩꯈꯣꯏꯥ ꯀꯥ ꯃꯗ ꯍꯥꯎꯕꯅꯦ ꯑꯗꯨꯅ ꯀ
ꯎꯝ ꯑꯗꯨꯗꯤ ꯅꯨꯄꯥ ꯅꯨꯄꯥ ꯇꯥꯟꯕꯒꯤ ꯊꯕꯛꯅꯤ
ꯑꯁ ꯄꯠꯇ ꯑꯗꯨ ꯍꯥꯎꯋꯦꯕ ꯑꯗꯨꯣ ꯆ
ꯍꯥꯎꯅꯣꯏ ꯍꯧꯅꯣꯏ ꯊꯥꯎꯗ ꯅꯪ ꯀꯔꯤ ꯍꯥꯏꯁꯤꯔꯥ ꯁꯤꯗꯦꯕ
ꯍ ꯊꯥꯗꯣ ꯁꯤꯅꯦꯦꯅꯦ ꯊꯥ ꯃꯨꯒ ꯆꯥꯕꯗꯗꯤ ꯍ
ꯑꯗꯨꯅꯦ ꯊꯥꯎꯗꯣ ꯃꯨꯟꯍꯜꯂꯒ ꯆꯥꯕꯗ ꯍꯥꯎꯋꯏꯗꯅ ꯅꯣꯏꯒꯤꯗꯨꯗꯤ ꯚꯣꯇꯜꯗꯒꯤ ꯗꯥꯏꯔꯦꯛ ꯍꯩꯔꯒ ꯆꯥꯕꯗꯨꯗꯤ ꯃꯥ ꯅꯝꯗꯨꯣ ꯅꯪ ꯊꯤꯒꯦꯅꯦꯕ
ꯀꯗꯕꯕ ꯅꯝꯗꯕꯅꯦ
ꯅꯪꯒꯤ ꯅꯦꯠꯋꯥꯛꯇꯣ ꯅꯨꯡꯉꯥꯏꯇꯦ ꯇꯥꯕ꯭ꯔꯣ
ꯍ
ꯍꯜꯂꯣ
ꯇ ꯑꯗꯨꯕ꯭ꯔꯣ
ꯑꯗꯨꯝ ꯂꯦꯡꯒꯅꯣ ꯂꯦꯡꯒꯅꯣ ꯋꯥ
ꯑꯦ
ꯅꯪ ꯏꯅꯦꯦꯗ ꯃꯥꯊ ꯌꯥꯗ꯭ꯔꯦꯕ
ꯇꯔꯄ ꯍꯧ ꯎꯆꯛ
ꯇꯥꯔꯦ ꯂꯦꯡꯒꯅꯨ ꯍꯥꯏꯔꯒ ꯎꯝ ꯇꯥꯕ꯭ꯔꯥ
ꯇꯔ ꯇꯥꯔꯦ ꯁ ꯇ ꯑ ꯇꯔꯣ